ꯍꯜꯂꯣ ꯑꯣ ꯇꯥꯏꯀꯣ ꯑꯣ ꯑꯣ ꯑꯣ
ꯑꯗꯨꯅ ꯁꯨꯃꯥꯏꯅ ꯀꯣ ꯀꯟ꯭ꯐꯌꯨꯁ ꯑꯃꯨꯛꯃꯨꯛ ꯆꯠꯂꯦꯕ ꯑꯩꯁꯦ
ꯑꯎ ꯑ ꯑꯍꯥꯟꯕ ꯑꯣꯏꯕꯩ ꯑꯣꯏꯔꯝꯅꯤ ꯑꯣ ꯑꯣ ꯑꯣ ꯑꯣ ꯑꯣ ꯑꯣ
ꯊꯦꯡꯀ꯭ꯌꯨ ꯊꯦꯡꯀ꯭ꯌꯨ ꯑꯁ ꯈꯪꯉꯕꯅꯉꯁꯥꯏ ꯑꯩ ꯒ꯭ꯌꯥꯟ ꯉꯥꯎꯗꯅ ꯂꯣꯏꯕꯤꯅꯦ
ꯎꯝ
ꯑꯦꯛꯁꯄꯤꯔꯤꯌꯦꯟꯁ ꯐꯖꯅ ꯂꯩꯔꯕꯖꯥꯠꯅꯦ ꯅꯣꯏꯗꯤ
ꯃꯤ ꯑꯃꯅꯦꯀꯣ ꯃꯤ ꯑꯃꯅꯦꯕꯣ ꯈꯪꯕ꯭ꯔꯥ
ꯃꯤ ꯑꯃꯅꯦ
ꯑꯣ ꯈꯪꯕ꯭ꯔꯥ ꯃꯣꯏ ꯔꯣꯃꯤꯠ ꯉꯥꯛꯇꯅꯤ
ꯑꯣ ꯃꯣꯏ ꯔꯨꯃꯦꯠ ꯉꯥꯛꯇꯅꯦ
ꯑꯣ
ꯔꯨꯝꯃꯦꯁꯦ ꯀꯌꯥꯁꯨꯒꯦ ꯃꯣꯏꯒꯤ ꯔꯨꯝꯃꯦꯠ ꯀꯌꯥꯁꯨꯒꯦ
ꯑꯈꯣꯏ ꯑꯍꯨꯝꯅꯦ
ꯑꯗꯨꯗꯤ ꯅꯣꯏ ꯑꯍꯨꯝꯅꯦ ꯑꯗꯨꯗꯤ ꯉꯁꯥꯏ ꯍꯥꯏ
ꯑꯎ ꯅꯪꯅ ꯁꯅꯕ ꯑꯅꯤ ꯁꯥꯟꯅꯈ꯭ꯔꯦ ꯑꯩꯗꯤ ꯁꯨꯡꯁꯥꯟ ꯁꯥꯟꯅꯗ꯭ꯔꯤ ꯑꯍꯥꯟꯕꯅꯦꯀꯣ
ꯑꯍꯥꯟꯕ꯭ꯔꯣ ꯑꯩꯁꯦ
ꯑꯣ ꯑꯣ ꯅꯪꯒ ꯁꯟꯅꯥꯕ ꯑꯍꯥꯟꯕꯅꯦ ꯑꯩ ꯅꯪ ꯈꯪꯗꯦꯕ
ꯑꯣ ꯃꯣꯏꯒꯤ ꯔꯣ ꯃꯦꯠꯇ ꯀꯌꯥ ꯁꯥꯟꯅꯈ꯭ꯔꯒꯦ
ꯅꯪ ꯑꯅꯤꯁꯨ ꯅꯈ꯭ꯔꯦ ꯏꯃꯥꯟꯅꯕꯤ ꯑꯅꯤꯁꯤꯅꯈ꯭ꯔꯦ
ꯑꯏ ꯋꯥ ꯀꯔꯣꯝ ꯀꯔꯝꯕ ꯑꯩ ꯒ꯭ꯌꯥꯟ ꯇꯥꯗ꯭ꯔꯦ ꯑꯩ ꯒ꯭ꯌꯥꯟ ꯉꯥꯎꯔꯦ ꯑꯩ ꯑꯩ ꯒ꯭ꯌꯥ ꯉꯥꯎꯔꯦ
ꯑꯣ ꯕꯕꯥꯅꯤꯅꯅꯦ ꯆꯤꯡꯅꯦ ꯏꯕꯥ ꯑꯩꯅꯅꯦ ꯀꯩꯅꯣ ꯑꯣꯏꯕ ꯀꯣꯛ ꯉꯥꯎꯔꯦ ꯍꯥꯏ
ꯑꯩꯈꯣꯏ ꯑꯍꯨꯝ ꯔꯨꯝꯃꯦꯠ ꯑꯍꯨꯝꯅꯦꯕꯀꯣ
ꯑꯥ
ꯑꯗꯣ ꯔꯨꯃꯦꯠ ꯑꯅꯤꯃꯗꯤ ꯅꯪ ꯁꯟꯅꯈ꯭ꯔꯦꯕ ꯑꯩꯅꯅꯦ ꯑꯃꯨꯐꯥꯎ ꯁꯨꯟꯅꯗ꯭ꯔꯤꯕ ꯅꯪꯒ
ꯍꯧꯖꯤꯛꯅ ꯑꯍꯥꯟꯕꯅꯦꯕ ꯑꯩꯁꯦ
ꯅꯪꯒ ꯁꯟꯅꯕ ꯑꯍꯥꯟꯕꯅꯦ
ꯑꯁ ꯀꯩꯅꯣ ꯂꯣꯏꯅ ꯃꯈꯣꯟꯗꯤ ꯃꯥꯟꯅꯩꯗ
ꯈꯨꯟꯖꯥꯗ ꯀꯗꯥꯏꯗꯒꯤ ꯃꯥꯟꯅꯅꯣ ꯈꯨꯟꯁꯤꯁꯦ